ꯍꯜꯂꯣ
ꯍꯜꯂꯣ
ꯍꯜꯂꯣ ꯇꯥꯕ꯭ꯔꯣ
ꯇꯥꯏꯌꯦ
ꯀꯃꯥꯏ ꯀꯃꯥꯏ ꯇꯧꯔꯤꯒꯦ
ꯑꯁ ꯅꯨꯡꯉꯥꯏꯅ ꯂꯩꯔꯤ ꯍꯥꯏꯕ ꯇꯥꯔꯦ ꯉꯁꯤꯁꯦ ꯀꯗꯥꯏ ꯀꯗꯥꯏ ꯆꯠꯄ꯭ꯔꯣ ꯅꯪ
ꯍꯧꯁꯤꯁꯦ ꯉꯁꯤꯁꯦ ꯑꯩ ꯁ꯭ꯀꯨꯜ ꯆꯠꯂꯦ ꯍꯥꯏꯗꯤ ꯁ꯭ꯀꯨꯜ ꯆꯠꯂꯒ ꯁ꯭ꯀꯨꯜꯗ ꯇꯦ ꯆꯥꯡꯒꯨꯝꯕ ꯁꯝꯃꯤꯠ ꯇꯧꯔꯒ ꯅꯪꯗꯤ ꯌꯨꯝ ꯑꯗꯨꯝ ꯂꯩꯕ꯭ꯔꯣ ꯉꯁꯤ
ꯍꯥꯥ
ꯌꯨꯝ ꯑꯗꯨꯝ ꯂꯩꯕ꯭ꯔꯣ ꯉꯁꯤ
ꯑꯥꯎ ꯌꯨꯝꯗ ꯑꯗꯨꯝ ꯂꯩꯌꯦ
ꯎꯝ
ꯑꯉꯥꯡꯁꯤꯡ ꯂꯧꯔꯒ ꯂꯩꯌꯦ
ꯑꯣ ꯑꯣꯝ
ꯎꯝ ꯑꯗꯨ
ꯒꯌ꯭ꯥꯟ ꯇꯗꯦ
ꯆꯥꯛ ꯆꯥꯔꯕꯣ
ꯆꯥꯕ ꯂꯣꯏꯗ ꯉꯥꯏꯔꯤ ꯅꯪꯗꯤ
ꯀꯦꯕ
ꯑꯩꯗꯤ ꯆꯥꯕ ꯂꯣꯏꯗ ꯉꯥꯏꯔꯤꯌꯦ ꯅꯪꯗꯤ ꯆꯥꯗ
ꯇꯥꯗꯦꯗ ꯅꯈꯣꯟꯗꯨ ꯑꯥ
ꯑꯩꯗꯤ ꯆꯥꯕ ꯂꯣꯏꯔꯦ ꯍꯥꯏꯕ ꯅꯪꯗꯤ
ꯑꯣ ꯀꯩ ꯏꯟꯁꯥꯡ ꯆꯥꯒꯦ
ꯉꯁꯤꯁꯦ ꯃꯦꯔꯥꯃꯦꯁꯅꯦ ꯑꯃ ꯕꯣꯔꯥ ꯑꯃ ꯆꯝꯐꯨꯠꯀ ꯏꯔꯣꯟꯒ ꯇꯧꯋꯦ ꯉꯁꯤ
ꯑꯩꯈꯣꯏꯗꯤ ꯁꯎꯟ ꯆꯥꯏꯌꯦ ꯅꯪ ꯈꯔ ꯈꯔ ꯀꯟꯅ ꯉꯥꯡꯉꯣ
ꯍꯣꯏ ꯍꯣꯏ ꯍꯣꯏ ꯍꯥꯎꯋꯏꯅꯦ ꯅꯪꯒꯤ ꯌꯦꯟꯁꯥꯡꯗꯤ
ꯎꯝ ꯁꯎꯟ ꯁꯤꯡꯖꯨ ꯆꯥꯏꯌꯦ ꯑꯗꯨꯒ ꯒꯪꯈꯦꯡ ꯄꯣꯡꯗꯣ ꯟꯗꯨꯏ ꯟꯖꯥ ꯀꯥꯡꯁꯣꯏ ꯆꯥꯏ
ꯑꯁ ꯌꯥꯝ ꯍꯥꯎꯒꯅꯤ ꯅꯪꯒꯤ ꯑꯦꯟꯁꯥꯡꯗꯨꯗꯤ ꯑꯩꯗꯤ ꯆꯥꯗꯕ ꯀꯨꯏꯔꯦ ꯁꯥ ꯃꯎꯟ ꯑꯗꯨꯃ
ꯐꯖꯅ ꯏꯠꯄꯤꯈ꯭ꯔꯦ
ꯑꯁ ꯑꯗꯨꯒꯨꯝꯕꯒ ꯆꯥꯕ ꯐꯪꯗꯕ ꯀꯨꯏꯔꯦ
ꯑꯩꯈꯣꯏꯗꯤ ꯁꯎꯟꯗꯣ ꯍꯦꯛꯇ ꯁꯎꯟꯗꯣ ꯄꯨꯝ ꯃꯄꯨꯝ ꯂꯧꯔꯒ ꯀꯣ
ꯑꯣ
ꯑꯗꯨ ꯂꯧꯔꯒ ꯔꯧꯋꯦꯗꯅ ꯑꯗꯨꯝ ꯊꯝꯕ ꯇꯣꯏꯅ ꯆꯥꯛꯟ ꯍꯥꯡ ꯆꯥꯅꯤꯡꯉꯥꯏ ꯂꯩꯇ꯭ꯔꯦ ꯍꯥꯏꯔꯗꯤ ꯁꯒ
ꯑꯗꯨꯅ ꯍꯦꯟꯅ ꯍꯥꯎꯔꯦ ꯌꯦꯟꯁꯥꯡꯗꯤ
ꯍꯋꯦ ꯎꯝ
ꯎꯝ ꯑꯁ ꯍꯅꯗꯀꯥꯟꯗ ꯁꯥꯕꯒꯨꯝ ꯏꯪꯕꯒꯨꯝ ꯂꯩꯐꯝ ꯈꯪꯗꯦꯍꯦ ꯁꯤ ꯒꯤ
ꯉꯁꯤ ꯍꯧꯖꯤꯛ ꯅꯨꯡꯗꯥꯡꯗꯤ ꯈꯔ ꯅꯨꯡꯉꯥꯏ
ꯎꯝ ꯗꯨꯕꯨꯗꯤ
ꯉꯔꯥꯡꯗꯤ ꯑꯩ ꯈ꯭ꯋꯥꯡ ꯅꯥꯝꯃꯟꯕꯒꯤ ꯅꯥꯔꯦꯕ ꯉꯔꯥꯡꯗꯣ ꯑꯩꯁꯦ ꯉꯟꯅ ꯑꯗꯨꯝ ꯄꯣꯊꯥꯔꯦ ꯑꯩꯁꯦ ꯍꯦꯛ ꯐꯃꯨꯡꯗ ꯍꯦꯛ ꯆꯪꯕꯒ ꯅꯪꯕꯨ ꯀꯣꯜ ꯇꯧꯁꯤꯔꯥ ꯍꯥꯏꯅ ꯇꯧꯕꯅꯦꯕ ꯑꯗꯣ ꯍꯦꯛꯦꯛ ꯆꯪꯉꯛꯄꯒ ꯑꯩꯁꯦ ꯈ꯭ꯋꯥꯡ ꯅꯥꯕ ꯏꯁꯥꯗꯨ ꯆꯤꯛ ꯆꯤꯛ ꯆꯤꯛ ꯇꯧꯋꯤ ꯎꯝ ꯑꯩꯁꯦ ꯕ꯭ꯂꯦꯡꯀꯦꯠ ꯏꯜꯂꯒ ꯇꯨꯝꯃꯤ ꯉꯔꯥꯡ ꯅꯨꯡꯗꯥꯡ ꯑ ꯀꯥꯛ ꯅꯥꯕꯁꯤ ꯅꯥꯕꯁꯤ ꯅꯥꯕꯁꯤ
ꯍꯧꯖꯤꯛꯇꯤ
ꯍꯥꯥ
ꯍꯧꯖꯤꯛꯇꯤ ꯈꯔ ꯐꯔꯕ꯭ꯔꯣ ꯅꯠꯇ꯭ꯔꯒ ꯅꯥꯔꯤꯕ꯭ꯔꯣ ꯅꯪꯕꯣ
ꯀꯩꯕꯇꯥꯗꯦ
ꯈꯔ ꯐꯔꯕ꯭ꯔꯣ ꯍꯧꯖꯤꯛꯇꯤ
ꯈꯔꯅ ꯀꯟꯅ ꯉꯥꯡꯉꯃꯦ
ꯍꯧꯖꯤꯛꯇꯤ ꯈꯔ ꯐꯔꯕ꯭ꯔꯥ ꯍꯥꯏꯕ ꯅꯪꯒꯤꯗ ꯠꯇꯣꯡ
ꯍꯧꯛꯇꯤ ꯈꯔ ꯐꯔꯦ ꯑꯗꯣ ꯑꯌꯨꯛꯇ ꯅꯨꯡꯊꯤꯟꯗꯒꯨꯝꯕꯗꯤ ꯀꯩꯁꯨ ꯇꯧꯗꯦꯕ ꯑꯩꯁꯦ ꯑꯗꯨꯝ ꯂꯦꯡꯕ ꯈꯣꯠꯄ ꯑꯉꯥꯡ ꯄꯣꯛꯕ ꯈꯣꯠꯄ ꯊꯕꯛ ꯂꯣꯏ ꯂꯣꯏꯁꯤꯜꯂꯛꯄ ꯀꯥꯟꯗ ꯅꯨꯡꯗꯥꯡ ꯋꯥꯏꯔꯝꯁꯤꯗ ꯑꯩꯁꯦ ꯆꯥꯛ ꯌꯦꯟꯁꯥꯡ ꯍꯦꯛ ꯊꯣꯡꯕ ꯍꯧꯔꯕ ꯂꯣꯏꯔꯝꯦ ꯗꯥꯏꯗꯨꯗ ꯈ꯭ꯋꯥꯡ ꯅꯥꯕ ꯍꯧꯔꯅꯤ ꯑꯗꯨꯗꯅꯦ ꯇꯦꯛꯀꯗꯕꯒꯤ ꯇꯥꯏꯞꯇꯨꯀꯣ ꯌꯥꯝ ꯅꯥꯕ ꯍꯧꯖꯤꯛꯁꯨ ꯈꯔ ꯈꯔꯕꯨꯗꯤ ꯅꯥꯦ ꯑꯗꯨꯕꯨ ꯉꯔꯥꯡꯒꯨꯝꯕꯗꯤ ꯇꯧꯗꯦ
ꯑꯣ ꯊꯕꯛ ꯁꯨꯃꯟꯕꯗꯒꯤꯅꯦ ꯅꯪ
ꯎ ꯑꯉꯥꯡ ꯄꯣꯛ ꯑꯉꯥꯡ ꯄꯣꯛꯁꯨ ꯑꯣꯄꯔꯦꯁꯟꯒꯤ ꯀꯩꯅꯣ ꯑꯦꯐꯦꯛꯀꯨꯝꯕ꯭ꯔꯥ ꯈꯪꯗꯦ ꯑꯩꯁꯦ ꯃꯍꯧꯁꯥ ꯈ꯭ꯋꯥꯡ ꯅꯥꯒꯟꯗꯦꯕ
ꯎꯝ
ꯑꯗꯨꯒ ꯃꯍꯧꯁꯥ ꯅꯥꯁꯨ ꯅꯥꯔꯛꯇꯦ ꯑꯗꯣ ꯍꯟꯗꯛꯇꯤ ꯈꯪꯗꯦ ꯈ꯭ꯋꯥꯡ ꯄꯪꯅꯥꯅ ꯑꯁꯤ ꯅꯥꯕꯁꯦ ꯁꯤꯡꯂꯤ ꯅꯥꯎꯔꯤꯒꯤ ꯅꯠꯇꯦ ꯑꯩꯅ ꯅꯥꯔꯤꯁꯦ ꯀꯩꯅꯣ ꯀꯩꯅꯣꯒꯤꯅꯤ ꯄ꯭ꯔꯦꯁꯥꯔ ꯑꯂꯨꯝ ꯔꯨꯝ ꯂꯨꯝꯕꯒꯨꯝꯕ ꯑꯗꯨ ꯄ꯭ꯔꯦꯁꯔ ꯄꯤꯕꯤꯕꯗꯣ
ꯑꯣ ꯑꯣ ꯑꯗꯣ ꯅꯪ ꯕꯥꯝꯒꯨꯝꯕꯗꯤ ꯇꯩꯗ꯭ꯔꯣ ꯈ꯭ꯋꯥꯡ ꯅꯥꯕꯗꯣ
ꯍꯥ
ꯕꯥꯝꯒꯨꯝꯕꯗꯤ ꯇꯩꯗ꯭ꯔꯣ ꯍꯥꯏꯕ ꯈ꯭ꯋꯥꯡ ꯅꯥꯕ
ꯇꯩꯌꯦ ꯑꯗꯨ ꯇꯩꯔꯁꯨ ꯉꯥꯏꯍꯥꯛꯇꯪꯅꯤ ꯑꯗꯨꯁꯨ ꯑꯩꯁꯦ ꯃꯍꯧꯁꯥ ꯑꯗꯨ ꯌꯥꯝ ꯁꯤꯖꯤꯟꯅꯗꯦ ꯂꯩꯕꯕꯨꯗꯤ ꯂꯩ ꯂꯩꯔꯒ ꯑꯃꯗꯤ ꯊꯝꯃꯦꯕꯀꯣ ꯑꯝꯍꯨꯝ ꯑꯩꯁꯦ ꯅꯝꯒꯟ ꯑꯁꯤ ꯅꯥꯕꯁꯦ ꯑꯁꯤ ꯅꯪꯕꯁꯦ ꯑꯁꯤ ꯅꯣꯏꯔꯒ ꯑꯗꯨꯝ ꯍꯦꯛꯇ ꯀꯩꯅꯣ ꯇꯨꯝꯃꯗꯤ ꯅꯨꯡꯉꯥꯏꯕꯒꯨꯝ ꯇꯧꯅꯤ ꯑꯗꯣ ꯍꯧꯖꯤꯛꯀꯥꯟꯗꯤ ꯅꯝꯒꯟꯁꯦ ꯑꯗꯨꯝ ꯅꯥꯏ ꯍꯥꯏꯔꯁꯨ ꯌꯥꯝ ꯀꯟꯅ ꯀꯩꯅꯣ ꯆꯤꯛ ꯆꯤꯛ ꯆꯤꯛ ꯆꯤꯛ ꯇꯧꯕꯗꯨꯗꯤ ꯅꯠꯇꯦꯕ ꯑꯗꯨꯒ ꯑꯗꯨꯝ ꯇꯨꯝꯕ ꯀꯥꯟꯗꯒꯨꯝꯕ ꯑꯗꯨꯝ ꯅꯣꯏꯔꯒ ꯉꯥꯏꯍꯥꯛ ꯇꯨꯝꯕꯗ ꯉꯥꯏꯍꯥꯛꯇꯤ ꯔꯤꯂꯦꯛꯁ ꯇꯧꯋꯦꯕꯀꯣ ꯉꯥꯏꯍꯥꯛ ꯇꯪꯉꯤꯅꯦꯗ
ꯈꯪꯗꯦ ꯅꯨꯄꯤ ꯑꯣꯏꯕꯁꯤꯡꯁꯦ ꯊꯕꯛ ꯌꯥꯝꯕꯁꯤꯅꯀꯣ ꯑꯃ ꯍꯧꯔꯦ ꯑꯃ ꯂꯣꯏꯗꯦ ꯦ
ꯑꯁ ꯂꯣꯏꯕ ꯅꯥꯏꯗꯦꯗ ꯑꯩꯅ ꯑꯣꯊꯥꯕ ꯍꯥꯏꯕꯁꯦ ꯑꯉꯥꯡ ꯑꯥꯐꯇꯔꯅꯨꯟꯗ ꯑꯉꯥꯡꯁꯤꯡ ꯁ꯭ꯀꯨꯜ ꯍꯜꯂꯛꯑꯦ ꯍꯥꯏꯕ ꯀꯥꯟꯗ ꯃꯣꯏꯒ ꯉꯥꯏꯍꯥꯛ ꯇꯨꯝꯃꯤꯟꯅꯕꯗꯣ ꯎꯕꯗꯤ ꯅꯠꯇꯦ ꯑꯗꯨ ꯑꯣꯏꯔꯁꯨ ꯑꯗꯨꯝ ꯉꯥꯏꯍꯥꯛ ꯄꯣꯊꯥꯕꯗ ꯐꯣꯟ ꯌꯦꯡꯒ ꯇꯨꯡꯕꯗꯣ ꯑꯗꯣ ꯑꯗꯨꯅꯦ ꯑꯩꯒꯤꯁꯦ ꯄꯣꯊꯥꯕ ꯍꯥꯏꯕꯁꯦ ꯑꯗꯨ ꯃꯇꯥꯛ ꯂꯛꯇꯅ ꯑꯃꯨꯛ ꯍꯧꯒꯠꯂꯛꯑꯗꯤ ꯑꯗꯨꯗ ꯅꯟ ꯏꯁꯇꯣꯞ ꯍꯧꯖꯤꯛ ꯁ ꯇꯨꯝꯗ꯭ꯔꯦ ꯏꯐꯥꯎ ꯊꯕꯛ ꯂꯩꯔꯤꯦ ꯍꯧꯖꯤꯛ ꯑꯃꯨꯛ ꯐꯃꯨꯡ ꯁꯦꯝꯈꯤꯅꯤ ꯑꯉꯥꯡꯁꯤꯡ ꯍꯒꯤ ꯁꯣꯡꯈꯤꯅꯤ ꯗ꯭ꯔꯦꯁ ꯅꯥꯏꯠ ꯗ꯭ꯔꯦꯁꯀ ꯍꯥꯞꯍꯟꯈꯤꯅꯤ ꯇꯧꯕꯗꯅ ꯁꯤꯒꯦ ꯇꯧꯕꯅꯤꯅ ꯑꯉꯥꯡꯗꯣ ꯑꯃꯈꯛꯇ ꯑꯣꯏꯔꯒꯗꯤ ꯐꯕꯀꯣ ꯑꯅꯤ ꯑꯍꯨꯝꯗꯣ ꯍꯒꯁ ꯈꯇ ꯄꯤꯅꯤ ꯍꯥꯏꯒꯤ ꯁꯁꯨ ꯂꯩꯕꯗ ꯑꯩꯒꯤ ꯄꯨꯟꯁꯤ ꯇꯠꯀꯗꯧꯔꯦ
ꯍꯋꯥꯏ ꯅꯆꯥ ꯆꯥꯎꯔꯀꯥꯟꯗ ꯅꯪꯅ ꯅꯨꯡꯉꯥꯏꯒꯗꯕ
ꯑꯗꯨꯅꯦ ꯑꯁ ꯈꯪꯗꯦꯗ
ꯑꯁꯥ ꯂꯩ ꯅꯨꯡꯉꯥꯏꯊꯣꯛꯎ
ꯑꯩꯅ ꯃꯄꯥꯟꯗ ꯊꯣꯛꯑꯒ ꯀꯩꯅꯣ ꯇꯧꯕꯁꯦ ꯑꯣ ꯀꯣꯔ ꯇꯧꯕꯁꯦ ꯑꯁꯤ ꯑꯉꯥꯡ ꯑꯃ ꯑꯍꯟꯗꯣ ꯍꯉꯣꯟ ꯅꯄ꯭ꯔꯒꯜ ꯃꯌꯨꯖꯤꯛ ꯑꯩꯅ ꯅꯥꯀꯣꯟꯗꯣ ꯁꯨꯡꯊꯣꯛ ꯊꯣꯛꯄ ꯌꯥꯗꯦꯀꯣ ꯍꯥꯏꯕ ꯎꯝ ꯑꯗꯨꯒꯤ ꯂꯦꯞꯄ꯭ꯔꯥ ꯂꯩꯌꯦ ꯑꯗꯣ ꯑꯩ ꯑꯩꯒꯤ ꯐꯩꯒꯟꯗꯣ ꯄꯝ꯭ꯔꯒ
ꯑꯣ ꯀꯩꯅꯣ ꯉꯁꯤ ꯃꯥ ꯁ꯭ꯀꯨꯜ ꯆꯠꯄ꯭ꯔꯣ
ꯆꯠꯂꯦ ꯃꯥ ꯑꯦꯛꯖꯝ ꯍꯧ ꯂꯧꯔꯦ ꯍꯟꯗꯛ
ꯑꯣ ꯀ꯭ꯂꯥꯁ ꯀꯌꯥꯒꯦ
ꯀ꯭ꯂꯥꯁ ꯃꯥꯁꯦ ꯄꯦꯌꯔ ꯇꯨ ꯄꯦꯌꯔ ꯋꯥꯟꯗꯒꯤ ꯀꯥꯕ ꯍꯧꯕꯗ ꯄꯤꯌꯔ ꯋꯥꯟ ꯄꯤꯌꯔ ꯇꯨ ꯑꯗꯨꯝ ꯀꯥꯏ ꯄꯦꯌꯔ ꯊ꯭ꯔꯤ ꯀ꯭ꯂꯥꯁ ꯋꯥꯟ ꯑꯗꯨꯃꯥꯏꯅ ꯀꯣ ꯃꯅꯥ
ꯑꯗꯨ ꯑꯣꯏꯔꯗꯤ ꯃꯥ ꯑꯗꯨꯝ ꯇꯧꯔꯒ ꯑꯃꯨꯛ ꯚꯦꯀꯦꯁꯟ ꯄꯤꯒꯅꯤꯅꯦꯀꯣ ꯚꯦꯀꯦꯁꯟ ꯄꯤꯔꯣꯏꯗ꯭ꯔꯣ ꯃꯣꯏ
ꯄꯤꯒꯅꯤ ꯈꯪꯗꯦ ꯀꯌꯥꯝ ꯀꯨꯏꯅ ꯄꯤꯒꯦꯔꯥ ꯈꯪꯗꯦ ꯃꯣꯁꯀꯨꯁꯦ ꯕꯦꯔꯥ ꯀꯥꯏꯗ
ꯑꯣ
ꯍꯥꯏꯕꯗꯤ ꯃꯤ ꯅꯨꯄꯤ ꯑꯦꯁ ꯁꯤ ꯕꯤ ꯑꯦꯁ ꯁꯤꯒꯤꯅꯤꯅꯀꯣ
ꯎꯝ ꯑꯗꯨꯕꯨꯗꯨꯗ ꯑꯉꯥꯡ ꯄꯤꯛꯏꯉꯩꯒꯤꯅꯦ ꯆꯥꯎꯔꯗꯤ ꯗꯤ ꯅꯪ ꯅꯨꯡꯉꯥꯏꯒꯗꯕꯁꯤꯗꯤ ꯑꯩꯁꯨ ꯉꯁꯤ ꯁ꯭ꯀꯨꯜ ꯆꯠꯄꯗꯣ ꯊꯕꯛ ꯌꯥꯝꯃꯟꯗꯅ ꯌꯥꯃꯥꯟ ꯇꯗꯦ ꯉꯁꯤ ꯁ꯭ꯀꯨꯜ ꯆꯠꯊꯣꯛꯄꯗꯣ ꯊꯕꯛ ꯌꯥꯝꯃꯟꯗꯅ ꯆꯦ ꯆꯥꯡ ꯄꯤꯅꯤꯡꯉꯥꯏ ꯉꯥꯏꯌꯣ ꯀꯔꯤ ꯇꯧꯅꯤꯡꯉꯥꯏꯣ ꯌꯥꯝꯃꯟꯗꯅ ꯂꯣꯏꯔꯦ ꯊꯕꯛꯄꯨꯗꯤ ꯌꯥꯝ ꯂꯩꯕ
ꯎꯝ ꯉꯃꯦ
ꯊꯕꯛꯄꯨꯗꯤ ꯌꯥꯝ ꯂꯩꯕ ꯁꯦꯜ ꯆꯠꯀꯗꯕ ꯊꯕꯛ ꯉꯅꯥꯥꯛꯇ
ꯍꯣꯏꯅꯦ ꯃꯥꯅꯤꯅꯦ
ꯍꯌꯦ ꯍꯌꯦꯡꯁꯨ ꯉꯟꯇꯥ ꯑꯃꯨꯛ ꯍꯧꯒꯠꯂꯒ ꯆꯠꯀꯅꯤ ꯑꯩꯗꯤ
ꯀꯗꯥꯏꯗ
ꯁ꯭ꯀꯨꯜꯗ ꯄꯨꯡ ꯃꯥꯄꯜ ꯅꯪꯅꯕ ꯂꯥꯛꯑꯣ ꯍꯥꯏ ꯑꯌꯨꯛ ꯉꯟꯇꯥꯗ
ꯑꯩꯁꯨ ꯌꯨꯝꯗ ꯆꯠꯅꯤꯡꯉꯥꯏ ꯇꯤ ꯂꯩꯕꯅꯦꯕꯀꯣ ꯑꯗꯣ ꯉꯁꯤꯁꯦ ꯅꯣꯡ ꯋꯦꯗꯔꯗꯨꯒ ꯑꯩꯁꯦ ꯏꯟꯇꯔꯦꯁ ꯌꯥꯎꯗ꯭ꯔꯕ ꯏꯊꯟꯗ ꯑꯃꯨꯛ ꯈꯣꯡꯅ ꯆꯠꯀꯗꯕꯗꯨꯁꯨ ꯇꯟꯕꯀꯣ
ꯑꯣꯝ
ꯎꯝ ꯈꯪꯗꯦ ꯍꯌꯦꯡ ꯑꯌꯨꯛ ꯉꯟꯇꯥ ꯂꯥꯛꯀꯦꯔꯥ ꯑꯩ ꯈꯪꯗꯦ
ꯑꯗꯨꯅꯦ ꯅꯣꯡꯁꯦ ꯑꯃꯨꯛ ꯆꯨꯅꯤ ꯑꯃꯨꯛ ꯅꯨꯡꯁꯥ ꯊꯣꯛꯂꯛꯀꯅꯤ ꯑꯗꯨꯗꯗꯤ ꯂꯝꯕꯤ ꯆꯠ ꯆꯠꯄꯗꯗꯤ ꯑꯗꯨꯝ ꯂꯣꯏ ꯅꯥꯔꯦ ꯍꯌꯦꯡꯗꯤ ꯅꯪ ꯆꯠꯊꯣꯛꯅꯤꯡꯉꯥꯏ ꯂꯩꯇ꯭ꯔꯣ ꯅꯪꯗꯤ
ꯑꯩ ꯂꯩꯗꯤ ꯂꯩꯌꯦ ꯑꯗ ꯈꯪꯗꯦ ꯋꯦꯗꯔ ꯌꯦꯡꯉꯒ ꯆꯠ ꯑꯌꯨꯛ ꯉꯟꯇꯥ ꯂꯥꯛꯁꯤꯔꯥꯅ ꯈꯜꯂꯦ ꯑꯩꯗꯤ
ꯑꯣ ꯍꯌꯦ ꯍ
ꯏꯆꯦꯒꯤ ꯀꯩꯅꯣ ꯏꯆꯦꯒꯤ ꯁꯥꯔꯇꯤꯐꯤꯀꯦꯠ ꯑꯣ ꯌꯦꯡꯕꯤꯌꯣ ꯍꯥꯏꯕꯀꯣ
ꯑꯣ ꯑꯣ
ꯑꯗꯨꯒꯤ ꯉꯁꯤ ꯑꯦ ꯌꯦꯡꯊꯣꯛꯄꯤꯌꯣ ꯑꯩ ꯊꯕꯛ ꯑꯃ ꯀꯩꯅꯣ ꯇꯧꯅꯤꯡꯉꯥꯏ ꯍꯥꯏꯅ ꯍꯥꯏꯔꯛ ꯄ ꯑꯗꯨ ꯆꯠꯂꯨꯁꯤꯔ ꯍꯥꯏ ꯁꯤꯁꯦ ꯑꯗꯨꯒ ꯐꯣꯟ ꯑꯩꯒꯤ ꯐꯣꯟꯁꯨ ꯕꯦꯂꯦꯟꯁ ꯂꯣꯏꯈ꯭ꯔꯦ
ꯍꯩ ꯍꯥ ꯈꯪꯗꯦꯗ ꯍꯟꯗꯒ ꯀꯥꯟꯁꯤꯅ ꯕꯖꯥꯔꯒꯨꯝꯕ ꯆꯠꯇ꯭ꯔꯦ
ꯍꯥꯥ
ꯍꯟꯇꯛ ꯀꯥꯟ ꯕꯖꯥꯔꯒꯨꯝꯕ ꯆꯠꯇ꯭ꯔꯕꯣ ꯅꯪ
ꯆꯠꯇꯦꯗ ꯕꯖꯥꯔꯒ ꯆꯠꯇꯕ ꯀꯨꯏꯔꯦ ꯅꯍꯥꯟ ꯂꯥꯁ ꯃꯟꯗꯣ ꯕꯤꯁꯥꯜꯗ ꯆꯠꯂꯦ ꯑꯉꯥꯡꯁꯤꯡꯒꯤꯀꯣ ꯃꯦꯟ ꯑꯣꯏꯅ ꯍꯥꯐ ꯍꯥꯐ ꯐꯨꯔꯤꯠꯀꯨꯝꯕꯗꯣ ꯍꯥꯄꯦꯟꯒ
ꯎꯝ
ꯑꯗꯣ ꯑꯍꯨꯝ ꯃꯔꯤꯒꯨꯝꯕ ꯈꯟꯕ ꯆꯠꯂꯦ
ꯎꯝ ꯍꯩ ꯁꯣꯞꯄꯤꯡꯁꯨ ꯇꯧꯗꯕꯁꯨ ꯀꯨꯏꯔꯦ ꯑꯩꯁꯨ ꯁꯀꯦꯟ ꯍꯦꯟ ꯃꯃꯜꯁꯨ ꯌꯥꯝ ꯇꯥꯡꯉꯝꯃꯅꯤ ꯍꯧꯖꯤꯛꯇꯤ ꯆꯠꯇꯕ ꯀꯨꯏꯔꯦ ꯊꯥꯏꯅꯒꯤ ꯐꯤꯔꯣꯜ ꯉꯥꯛꯇꯅꯦ ꯑꯩꯅ ꯍꯥꯞ
ꯑꯗꯨꯅꯤ ꯎꯝ ꯑꯗꯨ ꯅꯨꯃꯤꯠ ꯑꯗꯨꯁꯨꯀꯣ ꯏꯕꯥꯅꯤꯗꯣ ꯂꯨꯄꯥ ꯂꯤꯁꯤꯡ ꯑꯍꯨꯝ ꯈꯛꯇꯅꯦꯕ ꯄꯨꯕꯁꯦ ꯂꯩꯕꯁꯦ ꯑꯗꯣ ꯄꯨꯔ ꯆꯠꯂꯒ ꯆꯣꯞꯄꯦ ꯈꯪꯕ꯭ꯔꯥ ꯕꯤꯜ ꯊꯤꯐꯝꯗꯨꯗ ꯄꯩꯁꯥꯗꯣ ꯍꯦꯜꯂꯝꯕ ꯆꯅꯤ ꯆꯍꯨꯝ ꯍꯦꯜꯂꯝꯕ ꯑꯗꯣ ꯏꯕꯥꯅꯤꯗꯗꯤ ꯑꯦꯛꯖꯦꯛꯅꯦꯕ ꯌꯥꯎꯕꯗꯣ ꯑꯗꯨꯗꯗꯤ ꯃꯥꯒꯤ ꯐꯤꯔꯣꯜꯁꯤꯡꯗꯣ ꯑꯩꯗꯤ ꯑꯃꯐꯥꯎ ꯋꯥꯟ ꯐꯥꯎ ꯂꯧꯗꯦ
ꯑꯩꯅ ꯂꯧꯕꯁꯤ ꯏꯁꯤꯡ ꯕꯣꯇꯜ ꯈꯛꯇꯅꯤ ꯂꯧꯕ ꯑꯗꯨꯁꯨ ꯑꯩꯒꯤ ꯑꯣꯏꯗꯦꯅꯦ
ꯎꯝ
ꯑꯗꯨꯒ ꯑ ꯀꯩꯅ ꯑꯉꯥꯡꯁꯤꯡꯗꯤ ꯑꯗꯨꯝ ꯐꯤꯔꯣꯜ ꯂꯩ ꯑꯗꯨ ꯃꯄꯥꯒꯤ ꯐꯨꯔꯤꯠ ꯑꯃ ꯑꯅꯤ ꯂꯩꯕꯗ ꯑꯃ ꯑꯅꯤ ꯑꯗꯨꯒ ꯀꯔꯤ ꯀꯔꯤꯅꯣ ꯈꯣꯡꯒ꯭ꯔꯥꯎꯒ ꯀ꯭ꯔꯣꯛꯁꯅꯦ ꯑꯗꯨ ꯌꯦꯡꯉꯨ ꯀꯥꯟꯗꯗꯤ ꯄꯩꯁꯥꯗꯣ ꯑꯥ ꯌꯧꯔꯝꯕ ꯑꯗꯨꯒꯤ ꯂꯧꯊꯣꯛꯄꯅꯦꯕꯀꯣ ꯃꯃꯥꯡꯗꯨꯗ ꯑꯁ ꯏꯀꯥꯏꯕꯕꯁꯤꯗꯤ